ꯑ ꯍꯂꯣ ꯇꯕ꯭ꯔꯣ
ꯆꯥꯈꯦ
ꯇꯥꯕ꯭ꯔꯣ
ꯑꯥ ꯇꯥꯏꯌꯦ ꯇꯥꯏꯌꯦ
ꯑꯣ ꯀꯩꯗꯧꯔꯤꯒꯦ
ꯎ
ꯅꯪꯗꯤ ꯀꯔꯤ ꯇꯧꯔ ꯂꯩꯌꯦ ꯆꯥꯛ ꯆꯥꯈ꯭ꯔꯦ
ꯍꯧꯖꯤꯛ ꯆꯥꯛ ꯆꯥꯕ ꯂꯣꯏꯔꯒ ꯇꯨꯝꯃꯤ
ꯑ ꯑꯩꯁꯨ ꯆꯥꯛ ꯆꯥꯕꯨꯔꯒ ꯇꯤꯕꯤ ꯌꯦꯡꯉꯥ ꯂꯩꯔꯤ
ꯑꯣ ꯑꯗꯨ ꯀꯩ ꯊꯕꯛ ꯇꯧꯔꯤꯒꯦ ꯅꯪꯗꯤ
ꯑꯩꯗꯤ ꯀꯣꯂꯦꯖ ꯀꯥꯔ ꯂꯩꯔꯤ
ꯑꯣ ꯆꯞ ꯃꯥꯟꯅꯔꯦꯅꯦ
ꯍꯣꯏ ꯆꯞ ꯃꯥꯟꯅꯩ ꯅꯪꯗꯤ ꯑ ꯅꯪꯗꯤ ꯀꯔꯤ ꯇꯧꯔ ꯂꯩꯒꯦ
ꯍꯧꯖꯤꯠ ꯎ ꯌꯨꯝꯗ ꯑꯗꯨꯝ ꯂꯩꯔꯒ ꯀꯣꯂꯦꯖ ꯆꯠꯂꯤ
ꯑꯥ ꯐꯩ
ꯎꯝ ꯕꯣ ꯌꯦꯡꯗ꯭ꯔꯣ ꯅꯪꯗꯤ
ꯀꯣꯔꯦꯟ ꯀꯣꯔꯦꯟ ꯌꯥꯝ ꯌꯦꯡꯉꯤ ꯑꯩꯗꯤ
ꯍꯥ
ꯍꯥꯥ
ꯕꯣꯟ ꯌꯦꯡꯗ꯭ꯔꯣ
ꯍꯧꯏ
ꯕꯣ ꯑꯕꯣ ꯌꯦꯡꯗꯦ
ꯌꯦꯡꯗꯦ
ꯑꯥ
ꯏꯁ ꯀꯩꯒꯤꯅꯣꯅꯦ
ꯑꯩ ꯖꯣꯜ ꯏꯟꯇ꯭ꯔꯦꯁ ꯀꯥꯗꯦ
ꯅꯪꯗꯤ ꯏꯟꯇ꯭ꯔꯦꯁ ꯀꯥꯕ꯭ꯔꯣ
ꯍꯣꯏ
ꯑꯩꯗꯤ ꯕꯣꯜꯗꯩꯗꯤ ꯀꯣꯔꯤꯌꯥꯅ ꯍꯦꯟꯅ ꯏꯟꯇꯔꯦꯁ ꯀꯥꯏ
ꯑꯣ
ꯅꯪ ꯀꯣꯔꯦꯟ ꯌꯦꯡꯈ꯭ꯔꯕꯣ ꯈꯔ ꯍꯥꯏꯔꯛꯑꯣꯅ
ꯀꯣꯔꯦꯟ
ꯑꯥ
ꯗ꯭ꯔꯃꯥ ꯔꯣ
ꯀꯣꯔꯤꯌꯟꯒꯤ ꯗ꯭ꯔꯥꯃꯥꯒꯨꯝꯕ
ꯑꯥ ꯈꯔ ꯈꯔꯗꯤ ꯑꯗꯨꯝ ꯌꯦꯡꯉꯦ
ꯍꯥꯏꯔꯛꯑꯣ ꯅꯪꯅ ꯌꯦꯡꯈ꯭ꯔꯕꯁꯤꯡꯗꯨ
ꯎꯝ ꯔꯤꯕꯣꯟ ꯔꯣꯛꯀꯤꯒꯨꯝꯕ ꯑꯗꯨꯒ ꯏꯁ ꯌꯥꯝꯃꯦꯗ
ꯑꯩꯁꯨ ꯌꯥꯝꯃꯦ ꯑꯗꯣ ꯂꯣꯏꯅꯃꯛ ꯀꯥꯎꯊꯣꯛꯈ꯭ꯔꯦ ꯍꯧꯖꯤꯛꯇꯤ ꯑꯅꯧ ꯑꯅꯧꯕꯁꯤ ꯄꯔꯐꯦꯛ ꯀꯥꯎꯟꯒꯨꯝꯕ ꯈꯛꯇꯪ ꯅꯦꯔ ꯂꯩꯌꯦ
ꯑꯣ ꯅꯪ ꯗꯤ ꯀꯔꯤ ꯑꯦꯞꯇ ꯌꯦꯡꯒꯦ
ꯀꯦꯇꯥꯁꯅꯦꯁꯇ ꯌꯦꯡꯉꯦ ꯑꯗꯨꯕꯨ ꯁꯠ ꯇꯥꯎꯟ ꯇꯧꯔꯕꯒꯤ ꯑ ꯋꯦꯕꯁꯥꯏꯠ ꯑꯃꯅꯦ ꯑꯗꯨ ꯀꯥꯎꯈ꯭ꯔꯦ ꯃꯃꯤꯡꯗꯨ ꯀꯔꯤ ꯀꯧꯕꯔꯣ
ꯎꯝ
ꯑꯗꯨꯗ ꯌꯦꯡꯉ ꯂꯩꯌꯦ ꯀꯦꯇꯥꯁꯅꯦꯛ ꯈꯪꯕ꯭ꯔꯣ ꯅꯪ ꯀꯦꯇꯥꯁꯅꯦꯁ ꯈꯪꯕꯔꯣ
ꯎꯝ ꯈꯪꯗꯦ ꯑꯩꯗꯤ ꯑ ꯃꯨꯕꯤ ꯕꯣꯛꯁꯇ ꯈꯪꯕ꯭ꯔꯣ ꯃꯨꯚꯤꯕꯣꯛꯁ ꯃꯨꯚꯤ ꯃꯨꯚꯤ ꯕꯣꯛ
ꯈꯪꯗꯦ ꯇꯥꯗ꯭ꯔꯤ ꯑꯅꯧꯕꯅꯦ ꯔꯨꯕꯤ ꯕꯣꯛꯁ
ꯃꯨꯚꯤ ꯕꯣꯛꯁ ꯄꯥꯏꯗ꯭ꯔꯣ
ꯑꯍꯥ
ꯌꯦꯡꯕ ꯌꯥꯝ ꯅꯨꯡꯉꯥꯏꯕꯅꯦ ꯃꯨꯚꯤ ꯕꯣꯛꯁ ꯗꯨꯁꯨ
ꯌꯦꯡꯗꯦ ꯑꯗꯨ ꯅꯪ ꯑ ꯀꯩꯑꯕꯣ ꯑ ꯀꯥꯎꯊꯣꯛꯈ꯭ꯔꯦ ꯗꯤꯃꯟꯗꯨ ꯌꯦꯡꯕ꯭ꯔꯣ ꯃꯥꯏ ꯗꯤꯃꯟ
ꯗꯤꯃꯥꯟ
ꯑꯥ ꯃꯥꯏ ꯗꯤꯃꯟ ꯀꯣꯔꯤꯌꯟꯒꯤ
ꯎꯝ ꯌꯦꯡꯗꯦ ꯑꯗꯨꯗꯤ
ꯑꯦꯁꯤ ꯀꯣꯔꯤꯌꯥꯒꯤ ꯗ꯭ꯔꯥꯃ ꯍꯥꯢꯁꯤ ꯑ ꯗꯤꯄꯦꯟꯁ ꯑꯣꯐ ꯑꯗꯔꯒꯨꯝꯕ ꯀꯣ
ꯑꯥ
ꯑ ꯑꯗꯨꯒ ꯇ꯭ꯋꯡꯀꯂꯤꯡ ꯋꯥꯇꯔꯒꯨꯝꯕ ꯇꯦꯖ ꯍꯨꯂꯤ ꯌꯣꯔꯁ ꯀꯨꯝꯕ ꯌꯥꯝ ꯌꯦꯡꯉꯤꯗ
ꯆꯥꯏꯅꯤꯁꯀꯨꯝꯕꯗꯤ ꯌꯦꯡꯗ꯭ꯔꯣ
ꯆꯥꯏꯅꯤꯁꯀꯤꯔꯣ
ꯑꯥ ꯆꯥꯏꯅꯤꯁ
ꯎꯝ ꯆꯥꯅꯤꯡꯒꯤꯗꯤ ꯌꯥꯝ ꯏꯟꯇꯔꯦꯁ ꯂꯩꯇꯦ
ꯍꯣꯏ ꯃꯈꯣꯏꯒꯤꯗꯣ ꯀꯩꯅꯣ ꯔꯔꯤꯌꯦꯂꯤꯁꯇꯤꯛꯇꯣ ꯈꯔ ꯋꯥꯠꯂꯦꯀꯣ
ꯎꯝ
ꯀꯣꯔꯤꯦꯟꯒꯤꯅ ꯍꯦꯟꯅ ꯔꯤꯌꯦꯂꯤꯁꯇꯤꯛ ꯍꯥꯏꯔꯒ ꯑꯩꯈꯣꯏꯗ ꯑꯑꯑ ꯈꯨꯗꯝꯃꯥꯏꯅ ꯍꯥꯏꯌꯣ ꯌꯥꯝꯅ ꯁꯦꯡꯕꯗꯣ ꯃꯈꯣꯏꯒꯤ ꯑꯦꯛꯇꯤꯡꯗꯨꯀꯣ
ꯎꯝ
ꯆꯄꯥꯟꯗꯤ
ꯎꯝ
ꯆꯄꯅꯤꯁ ꯗ꯭ꯔꯃꯥꯒꯨꯝꯕ ꯃꯨꯚꯤꯒꯨꯝꯕ ꯌꯦꯡꯗ꯭ꯔꯣ
ꯑꯗꯣ ꯄꯅꯤꯔꯒꯤ ꯎꯝ ꯁꯤ ꯑꯦꯅꯤꯃꯦꯒꯤꯗꯣ ꯈꯔ ꯈꯔꯗꯤ ꯌꯦꯡꯉꯦ
ꯑꯗꯤꯃꯁ ꯂꯩꯌꯔ
ꯎꯝ ꯗꯤꯃꯟ ꯐ꯭ꯂꯦꯌꯥꯔꯒꯨꯝꯕ ꯑꯩꯁꯦ ꯋꯥꯟ ꯄꯤꯁꯀꯨꯝꯕ ꯀꯣ
ꯑꯥ
ꯇꯩꯇꯟꯒꯨꯝꯕ
ꯎꯝ ꯎꯝ
ꯍꯧꯖꯤꯛꯀꯥꯟꯗꯤ ꯌꯦꯡꯗꯦꯗ ꯕꯣꯜ ꯂꯩꯕꯅꯤꯅꯀꯣ ꯕꯣꯜꯅꯉꯦꯅ
ꯎꯝ ꯕꯣꯜꯗ ꯏꯟꯇꯔꯦꯁ ꯀꯥꯕꯀꯣ ꯍꯣꯏ ꯅꯨꯄꯥꯁꯤꯡꯗꯤ ꯂꯣꯏꯅꯃꯛ ꯕꯣꯜꯗ ꯏꯟꯇꯔꯁ ꯀꯥꯕꯅꯦ
ꯎꯝ ꯅꯨꯄꯤꯁꯤꯡꯁꯨ ꯂꯩꯕꯅꯤꯗ ꯏꯟꯇꯔꯦꯁ ꯂꯩꯕ ꯕꯣꯜꯗ
ꯈꯪꯗꯦ ꯅꯨꯄꯤꯗꯤ ꯄꯥꯛ ꯕꯣꯜꯗ ꯏꯟꯇꯔꯦꯁ ꯗꯤ ꯑꯗꯨꯕꯨ ꯃꯈꯣꯏꯗꯤ ꯀꯩꯅꯣ ꯑꯥ ꯀꯣꯔꯤꯌꯟꯀꯨꯝꯕ ꯆꯥꯏꯅꯤꯁꯀꯨꯝꯕ ꯑꯗꯨꯒ
ꯍꯣꯏ ꯑꯗꯨ ꯎꯝ ꯑꯗꯨꯁꯨ ꯆꯨꯝꯃꯦ ꯑꯗꯨꯕꯨ ꯑꯩꯈꯣꯏꯒꯤ ꯏꯃꯥꯟꯅꯕꯤꯁꯤꯡꯀꯣ
ꯎꯝ
ꯑꯗꯨ ꯑꯩꯈꯣꯏ ꯄꯨꯟꯅ ꯌꯦꯡꯃꯤꯟꯅꯔꯤꯕ
ꯀꯔꯤ ꯌꯦꯡꯃꯤꯟꯅꯕ ꯐꯨꯠꯕꯣꯜ
ꯕꯣꯜꯗꯣ ꯕꯣ ꯄꯣ
ꯑꯥ
ꯌꯥꯝ ꯏꯟꯇꯔꯦꯁ ꯂꯩꯕꯅꯤꯅ
ꯑꯥ ꯑꯩꯗꯤ ꯌꯝ ꯕꯣꯔꯤꯡ ꯆꯠꯂꯦ
ꯍꯥ ꯍꯣꯏ ꯃꯤ ꯃꯤꯒꯤ ꯏꯟꯇꯔꯦꯁꯅꯤꯅ ꯑꯗꯨꯗꯤ ꯑꯗꯨꯁꯨ
ꯑꯗꯨꯕꯨ ꯏꯟꯗꯤꯕꯤꯖꯨꯋꯦꯜꯗꯗꯤ ꯌꯦꯡꯅꯤꯡꯉꯦꯕ ꯔꯣꯅꯥꯜꯗꯣ ꯃꯦꯁꯤꯒꯨꯝꯕ ꯑꯗꯨꯕꯨ ꯒꯦꯝꯒꯨꯝꯕ ꯌꯥꯝꯅ ꯁꯥꯟꯅꯕꯗꯨꯣ ꯑꯩ ꯃꯇꯝ ꯃꯥꯡꯉꯤ
ꯍ
ꯐꯨꯠꯕꯣꯜ ꯈꯛꯇꯛ ꯑꯇꯣꯞꯄꯗꯤ ꯄꯥꯝꯗ꯭ꯔꯣ
ꯀꯩꯕ
ꯑꯇꯣꯞꯄ ꯏꯁꯄꯣꯔꯁ ꯀꯨꯝꯕ ꯄꯥꯝꯗ꯭ꯔꯣ ꯐꯨꯠꯕꯣꯜ ꯈꯛꯇꯪ ꯄꯥꯝꯕ꯭ꯔꯣ ꯅꯪ
ꯎꯝ ꯐꯨꯠꯕꯣꯜ ꯑꯗꯨ ꯑꯣꯟꯂꯥꯏꯟ ꯒꯦꯝꯁꯨꯦ ꯀꯣ
ꯑꯥ ꯑꯣꯟꯂꯥꯏꯟ ꯒꯝꯁ
ꯑꯣꯟꯂꯥꯏꯟ ꯒꯝꯁꯨ ꯑꯗꯨꯝ ꯁꯥꯅꯩ
ꯑꯣꯟꯂꯥꯏꯟ ꯒꯦꯝꯁ ꯀꯣ ꯑꯥ ꯑꯗꯨꯁꯨ ꯑꯃꯅꯤ ꯑꯩꯁ ꯍꯟꯅꯗꯦ ꯑꯣꯟꯂꯥꯏꯟ ꯒꯦꯝꯁꯇꯤ ꯑꯗꯨꯃ ꯑ ꯃꯔꯛ ꯃꯔꯛꯇ ꯁꯥꯟꯅꯩ ꯊꯕꯛ ꯂꯩꯇꯕ ꯀꯥꯟꯗ
ꯎꯝ ꯀꯩꯒꯤ
ꯎꯝ ꯑ ꯀꯟꯗꯤ ꯀ꯭ꯔꯁꯀꯨꯝꯕ ꯕꯤꯒꯤꯅꯔꯁꯅꯦ ꯑꯩꯈꯣꯏꯗꯤ ꯒꯝꯒꯨꯝꯕꯗ ꯍꯣꯏ ꯀꯦꯟꯗꯤ ꯀ꯭ꯔꯁꯀꯨꯝꯕ
ꯑꯉꯥꯡꯒꯤ ꯒꯝꯅꯤꯅꯦ ꯑꯗꯨꯗꯤ
ꯍꯣꯢ
ꯑꯁ
ꯑꯦꯃꯦꯜ ꯒꯨꯝꯕ ꯁꯅꯥꯎꯑꯣ ꯌꯥꯝ ꯅꯨꯡꯉꯥꯏꯕꯅꯦ
ꯑꯦꯃꯦꯜꯁ ꯀꯨꯝꯕꯗꯨꯀꯣ ꯍꯣꯏ ꯑꯩꯒꯤ ꯏꯃꯥꯟꯅꯕꯤ ꯃꯌꯥꯝ ꯁꯥꯟꯅꯩ ꯑꯗꯣ ꯑꯩꯗꯤ ꯑ ꯁꯥꯟꯅꯕꯁꯨ ꯍꯩꯇꯦꯕ ꯑꯩꯈꯣꯏꯅ ꯑꯩꯉꯣꯟꯗ ꯏꯟꯚꯥꯏꯠ ꯇꯧꯔꯒ ꯀꯗꯨꯋꯥꯏ ꯍꯥꯏꯌꯣ ꯇꯧꯕ ꯍꯩꯇꯕꯗꯣ ꯏꯟꯇꯔꯦꯁ ꯀꯥꯗꯗꯤ ꯁꯥꯟꯅꯕꯁꯨ ꯍꯩꯇꯕꯗꯣ ꯀꯣ
ꯎꯝ
ꯑꯗꯨ ꯑꯗꯨꯗꯒꯤ ꯑꯩ ꯇꯀꯦ ꯅꯪꯗꯤ ꯀꯔꯤ ꯋꯦꯗꯔ ꯄꯥꯝꯒꯦ
ꯑ
ꯀꯔꯤ ꯋꯦꯗꯔ ꯄꯥꯝꯒꯦ
ꯑꯁ ꯋꯦꯗꯔꯕꯨꯗꯤ ꯎꯝ ꯍꯧꯖꯤꯛ ꯍꯧꯖꯤꯛ ꯖꯨꯟ ꯖꯨꯂꯥꯏꯗꯗꯤꯀꯣ ꯌꯥꯝꯅ ꯁꯥꯕꯅꯤꯅ
ꯎꯝ
ꯌꯨꯝꯗꯒꯨꯝꯕ ꯂꯩꯕ ꯅꯨꯡꯉꯥꯏꯇꯦꯕ ꯑꯗꯣ ꯖꯨꯟ ꯖꯨꯂꯥꯏꯒꯤ ꯗ꯭ꯔꯦꯁ ꯗꯤ ꯁ꯭ꯋꯤꯃꯤꯡꯄꯨꯜꯗ ꯀꯨꯝꯕ ꯆꯠꯄ ꯀꯣ
ꯑꯥ
ꯑꯗꯨꯁꯨ ꯅꯨꯡꯉꯥꯏꯕꯅꯦ
ꯑꯩꯗꯤ ꯗꯤꯁꯦꯝꯕꯔ ꯄꯥꯝꯃꯤ ꯌꯥꯝꯅ ꯌꯥꯝꯅ ꯏꯪꯕꯗꯣ ꯄꯥꯝꯃꯦ ꯑꯩꯗꯤ ꯑꯥꯎ ꯗꯤꯁꯦꯝꯕꯔ
ꯍꯣꯏ ꯗꯤꯁꯦꯝꯕꯔꯁꯨ ꯌꯥꯝ ꯌꯥꯝ ꯅꯨꯡꯉꯥꯏ ꯑꯗꯨꯕꯨ
ꯍꯣꯏ ꯈ꯭ꯔꯤꯁꯃꯁꯁꯨ ꯄ ꯈꯨꯟꯗ ꯆꯠꯄ ꯏꯃꯥꯟꯅꯕꯤꯒ ꯋꯥꯔꯤ ꯁꯥꯟꯅꯕ ꯑꯗꯨ ꯂ ꯑꯗꯨꯏ ꯄꯥꯝꯃꯦ ꯑꯩꯗꯤ
ꯍꯣꯏ ꯗꯤꯁꯦꯝꯕꯔꯗ꯭ꯔꯤ ꯅꯨꯡꯕꯨꯗꯤ ꯅꯨꯡꯉꯥꯏꯌꯦ ꯈ꯭ꯔꯤꯁꯃꯥꯁ ꯀꯨꯝꯕ ꯂꯩꯕꯒꯤꯀꯣ
ꯎꯝ
ꯉꯁꯤ ꯀꯩ ꯏꯟꯁꯥꯡ ꯆꯥꯔꯛꯀꯦ ꯅꯪꯕꯣ
ꯑꯩ ꯄꯝꯀꯤꯟ ꯃꯥꯏꯔꯦꯟ
ꯄꯝꯀꯤꯟ ꯍꯥꯎꯕꯅꯦ ꯄꯝꯀꯤꯟꯁꯨ
ꯍꯣꯏ ꯍꯥꯎꯋꯦ
ꯅꯪꯗꯤ ꯄꯝꯖꯤꯟ ꯆꯥꯅꯤꯡꯕ꯭ꯔꯣ
ꯎꯝ ꯑꯗꯨꯝ ꯆꯥꯕ ꯌꯥꯏꯌꯦ
ꯆꯥꯅꯤꯡꯗꯕ ꯃꯥꯜꯂꯦ ꯑꯗꯨꯗꯤꯀꯣ ꯅꯪ ꯆꯥꯕ ꯌꯥꯏ ꯍꯥꯏꯕꯗꯤ ꯇꯣꯏꯅ ꯆꯥꯗꯕ ꯃꯥꯜꯂꯦ꯫
ꯇꯥ ꯑ ꯇꯥꯔꯤ꯫
ꯅꯦꯠ ꯅꯨꯡꯉꯥꯏꯕ ꯃꯥꯜꯂꯦꯗ꯫
ꯍꯣꯏ ꯅꯦꯠꯇꯨ ꯈꯔ ꯅꯨꯡꯉꯥꯏꯇꯕ ꯃꯥꯜꯂꯦ ꯑꯩꯒꯤꯁꯦ꯫
ꯑꯣ꯫
ꯅꯪꯒꯤꯗꯤ ꯅꯨꯡꯉꯥꯏꯔꯕ꯭ꯔꯣ ꯅꯦꯠ꯫
ꯍꯣꯏ ꯑꯩꯈꯣꯏꯗꯗꯤ ꯅꯦꯠ ꯑꯗꯨꯝ ꯅꯨꯡꯉꯥꯏꯗ ꯐꯥꯏꯞ ꯖꯤ ꯆꯠꯄꯅꯤꯅꯀꯣ꯫
ꯎꯝ ꯅꯪꯗꯤ ꯀꯟꯇ꯭ꯔꯤꯒꯨꯝꯕꯗꯣ ꯀꯗꯥꯏꯗ ꯀꯣꯏꯅꯤꯡꯒꯦ ꯊ-ꯑ ꯄꯩꯁꯥꯒꯨꯝꯕ ꯌꯥꯝ ꯂꯩꯔꯕꯗꯤ
ꯑ ꯑꯩꯒꯤ ꯍꯥꯏꯔꯗꯤ ꯁꯤ ꯐꯤꯂꯤꯞꯄꯥꯏꯟꯒꯨꯝꯕ꯫ ꯏꯟꯗꯣꯅꯦꯁꯤꯌꯥꯒꯨꯝꯕ ꯖꯄꯥꯟꯒꯨꯝꯕ꯫
ꯑꯣꯏ ꯑꯦꯁꯤꯌꯥꯟ ꯀꯟꯇ꯭ꯔꯤꯁ ꯀꯣ ꯑꯇꯣꯞꯄ ꯑꯇꯣꯞꯄꯗꯗꯤ ꯀꯣꯏꯅꯤꯡꯗ꯭ꯔꯣ꯫
ꯀꯣꯏꯕꯨꯗꯤ ꯀꯣꯏꯅꯤꯡꯉꯦ ꯑꯗꯨꯕꯨ ꯑꯩꯅ ꯍꯦꯟꯅ ꯆꯠꯅꯤꯡꯕꯗꯤꯀꯣ
ꯑꯥ
ꯑꯗꯨ ꯅꯪꯒꯤꯗꯤ꯫
ꯑꯩꯒꯤꯗꯤ ꯑꯝ ꯁ꯭ꯋꯤꯖꯔꯂꯦꯟꯒꯨꯝꯕꯥ꯫ ꯈꯤꯇꯪ ꯑ ꯏꯪꯕ ꯀꯨꯝꯕꯗꯨ ꯌꯥꯝ ꯅꯨꯡꯉꯥꯏ ꯑꯩꯉꯣꯟꯗꯗꯤ꯫
ꯎꯝ ꯏꯪꯕ ꯌꯥꯝ ꯄꯥꯕ ꯃꯥꯜꯂꯦ ꯅꯪ-ꯁꯦ?
ꯍꯣꯏ ꯏꯪꯕ ꯌꯥꯝ ꯄꯥꯝꯃꯦ ꯁꯥꯕꯗꯣ ꯈꯥꯡꯕ ꯉꯝꯗꯦ꯫ ꯅꯪꯗꯤ ꯁꯥꯕ-ꯁꯥꯕ ꯈꯥꯡꯕ ꯉꯝꯕ꯭ꯔꯣ?
ꯎꯝ ꯇꯥꯎꯁꯨ ꯅꯨꯡꯉꯥꯏꯗ ꯌꯨꯝꯗ ꯇꯨꯝꯃꯒꯀꯣ꯫
ꯍꯣꯏ ꯂꯣꯏꯅꯃꯛ ꯋꯦꯗꯔꯗꯤ ꯅꯨꯡꯉꯥꯏꯗꯤ ꯅꯨꯡꯉꯥꯏ ꯑꯗꯨꯕꯨꯁꯨ ꯑꯩꯅ ꯄꯥꯝꯗꯕꯗꯤ ꯁꯥꯕꯗꯣ ꯄꯥꯝꯗꯦ꯫
ꯎꯝ
ꯁꯕ ꯎꯝ ꯁꯕꯗꯤ ꯄꯥꯝꯃꯗꯤ ꯄꯥꯝꯗꯕꯅꯤ꯫
ꯅꯪꯗꯤ ꯄꯨꯡ ꯀꯌꯥꯗ ꯇꯨꯝꯒꯦ?
ꯉꯁꯤꯗꯤ ꯕꯣꯜ ꯂꯩꯇꯕꯅꯤꯅ ꯉꯟꯅ ꯇꯨꯝꯒꯅꯤ꯫
ꯄꯣꯜ ꯂꯩꯇꯕ ꯀꯥꯟꯗ ꯉꯟꯅ ꯇꯨꯝꯕ, ꯄꯣꯜ ꯂꯩꯕ ꯀꯥꯟꯗꯗꯤ ꯊꯦꯡ